ꯍꯂꯣ
ꯑ
ꯇꯕ ꯑꯩꯇꯣ
ꯇꯥꯏ ꯇꯥꯎ
ꯃ ꯆꯆꯥꯔꯔꯕꯣ
ꯆꯥꯛꯗꯤ ꯆꯥꯔꯦ ꯚꯏ
ꯍꯝ
ꯎ ꯀꯩ ꯃꯊꯦꯜ ꯆꯥꯒꯦ ꯅꯪꯗꯤ
ꯑꯩꯗꯤ ꯄꯀꯣꯔꯥꯒ ꯀꯔꯤ ꯀꯔꯤ ꯊꯣꯡꯕ꯭ꯔꯥ ꯈꯪꯗꯦꯅꯦ ꯃꯃꯤꯡꯗ
ꯑꯦ ꯑꯗꯨꯅ ꯑꯗꯨꯅ ꯄꯨꯛ ꯊꯟꯕ ꯉꯝꯈꯤꯗ꯭ꯔꯣꯅꯦ
ꯑꯁ ꯈꯪꯗꯦꯗ ꯃꯌꯥꯝꯗꯤ ꯆꯥꯥꯁꯜꯂꯦ ꯉꯁꯥꯏꯗꯤ
ꯑ ꯑꯩꯗꯤ ꯆꯥꯔꯦ ꯑꯦꯟꯖꯥꯡ ꯀꯦꯝ ꯍꯥꯎꯇꯅꯦ
ꯑꯣ ꯑꯁ ꯍꯥꯎꯗ꯭ꯔꯁꯨ ꯅꯨꯄꯥ ꯑꯣꯏꯕꯅꯤꯅ ꯑꯣꯛꯁꯥ
ꯍꯣꯏ
ꯑ
ꯁꯤꯕꯨꯝ ꯐꯐꯝꯅꯤ ꯑꯩꯁ ꯑꯗꯨꯝ ꯄꯥꯡꯑꯣ ꯑꯣꯔꯥꯏ ꯑꯣꯔꯥꯏ
ꯑꯩꯣꯏꯗꯤ ꯑꯣꯛꯁꯥꯒꯨꯝꯕꯁꯦ ꯆꯥꯕ ꯐꯪꯗꯦꯅꯦ
ꯄꯪꯁꯥꯠ ꯆꯥ ꯆꯥꯕꯅꯤ ꯇ
ꯑꯣ ꯍꯥꯎꯔꯝꯅꯦ ꯅꯣꯏꯒꯤꯗꯤ
ꯅꯨꯃꯤꯠ ꯀꯌꯥ ꯁꯨꯔꯦ ꯁꯤ ꯌ
ꯑ ꯇ ꯑꯩ ꯇꯣꯒꯦ ꯍꯧꯖꯤꯛꯇꯦ ꯑꯩꯁꯦ ꯍꯧꯗ ꯉꯥꯏꯔꯤꯗ
ꯑ ꯑꯦꯈꯣꯏꯁꯨ ꯅ ꯇ
ꯌꯥꯝ ꯐꯩ ꯀꯩ ꯇꯧꯔꯤꯒꯦ ꯍꯧꯖꯤꯛꯇꯤ
ꯑꯦ ꯁꯨꯝ ꯆꯥꯛ ꯆꯥ ꯇꯣꯛꯑꯒ ꯌꯨꯝ ꯐꯝꯃꯤꯗ ꯅꯣꯡ ꯆꯨꯕ꯭ꯔꯥꯅꯤꯗ
ꯉꯁꯥꯏꯗꯤ ꯆꯨꯔꯝꯃꯦ ꯎꯝ ꯌꯥꯝ ꯀꯟꯅꯗꯤ ꯆꯨꯗꯦ
ꯑꯣ ꯔꯔꯤꯒ꯭ꯔꯒꯅ ꯑꯪ ꯈꯣꯟꯖꯁꯤ ꯌꯥꯝ ꯊꯞ ꯄꯨꯅ ꯇꯥꯕꯅꯤꯗ
ꯑꯥ ꯃ ꯉꯛꯇ ꯇꯧꯕꯅꯦ ꯁꯨꯃꯥꯏꯅ
ꯑꯣ ꯀꯩ ꯇꯧꯕꯒꯤꯅꯣ ꯈꯪꯗꯦ
ꯎꯝ ꯃꯁꯥꯅ ꯃꯔꯛ ꯃꯔꯛꯇ ꯇꯧꯔꯤꯕ ꯁꯨꯃꯥꯏꯅꯀꯣ
ꯑꯣ ꯐꯨꯕꯣꯜ ꯌꯦꯉꯗ꯭ꯔꯣ
ꯎꯝ ꯍꯣꯔꯦꯟ ꯌꯦꯡꯒꯅꯤ ꯄꯣꯔꯇꯨꯒꯥꯜꯒ ꯏꯁꯄꯦꯟ ꯂꯩꯕꯅꯤꯅ ꯕꯥꯔꯣ ꯃꯈꯥꯏꯗ
ꯕꯣꯔꯣ ꯃꯈꯥꯏꯗ ꯑꯩꯗꯤ ꯏꯁꯄꯦꯟꯉꯣꯟꯗ ꯆꯠꯂꯒꯦ ꯄꯣꯔꯇꯨꯒꯥꯜꯗ ꯆꯠꯂꯨꯒꯨꯝ
ꯆꯞ ꯃꯥꯟꯅꯩꯗ ꯏ ꯇꯥꯎ ꯑꯩꯁꯨ ꯏꯁꯄꯦꯟꯅꯦ
ꯍꯣꯏ ꯑꯗꯨꯗꯤ ꯑꯗꯨꯝ ꯌꯦꯡꯒꯁꯨ ꯇꯧꯕ ꯌꯥ ꯑꯩ ꯅꯕꯥꯅꯤ
ꯑ
ꯍꯦꯟꯖꯥꯡ ꯑꯃ ꯑꯍꯥꯎꯕ ꯊꯣꯡꯉꯒꯍꯥꯡ
ꯑꯥ
ꯎꯝ
ꯌꯦꯃꯜꯗꯣ ꯃꯥ ꯊꯣꯝꯖꯤꯟꯕꯗꯣ ꯌꯦꯡꯅꯤꯡꯈ꯭ꯔꯦ
ꯑꯣ ꯍꯣꯏꯁꯨ ꯌꯦꯅꯤ
ꯑꯥ
ꯅꯍꯥꯁꯨ ꯑꯣꯏꯕꯅꯤꯅꯀꯣ ꯃꯣꯏꯁꯦ ꯈꯤꯇꯪ ꯆꯥꯟꯁꯗꯤ ꯂꯩꯑꯦ
ꯁꯄꯦꯟꯗ
ꯎꯝ ꯎꯝ
ꯎꯝ
ꯏꯇꯥꯎꯗꯦ ꯀꯔꯤ ꯀꯔꯤ ꯍꯣꯠꯅꯒꯦ ꯍꯧꯖꯤꯛꯀꯥꯟ ꯎꯝ ꯍꯥꯥ ꯇꯥꯎ ꯀꯔꯤ ꯀꯔꯤ ꯍꯣꯠꯅꯒꯦ ꯅꯪꯗꯤ
ꯆꯥꯕ ꯊꯣꯡꯕ ꯆꯥꯕ ꯆꯨꯝꯕ ꯑꯗꯨ ꯈꯛꯇꯅꯤꯗꯣ
ꯑꯩꯈꯣꯏꯁꯨ ꯆꯞ ꯃꯥꯟꯅꯩ ꯚꯥꯏ
ꯑ ꯐꯕ ꯇꯔꯨꯅꯤ
ꯍꯣꯏ ꯊꯕꯛ ꯐꯪꯕꯁꯦ ꯍꯥ
ꯅꯨꯄꯤ ꯊꯤꯈ꯭ꯔꯦ
ꯀꯩꯕꯥ ꯑꯩꯗꯤ ꯅꯨꯄꯤ ꯊꯤꯗ꯭ꯔꯤ ꯍꯣꯏ ꯄꯥꯈꯪꯗ ꯑꯗꯨꯝ ꯂꯩꯔꯒꯦꯗ ꯑꯩꯗꯤ
ꯑ ꯅꯨꯄꯤ ꯊꯤ ꯀ ꯅꯨꯅꯨꯡꯉꯅꯤꯡꯉꯥꯏꯗꯤ ꯨꯡꯉꯣ
ꯍꯣꯏ ꯍꯣꯏ
ꯏꯗꯤ ꯆꯥꯛ ꯏ ꯊꯤꯕ ꯑꯁ ꯂꯣꯏꯔꯦ ꯑꯩꯈꯣꯏꯗꯤ ꯋꯥꯕꯅ
ꯍ ꯍ ꯎꯝ ꯐꯉꯦ ꯊꯉꯦ
ꯏꯕꯀ ꯄꯥꯈꯟ ꯁꯥꯀꯤꯣ
ꯍꯣꯏ ꯍꯣꯏ ꯍꯣꯏ ꯎꯝ ꯁꯥꯈꯤꯒꯦ ꯑꯩꯗꯤ ꯑꯁ ꯅꯨꯄꯤꯁꯨꯣ ꯀꯩꯝ ꯍꯥꯏꯗꯤ ꯋꯥꯈꯜꯗ ꯂꯩꯇꯦ ꯍꯧꯖꯤꯛꯁꯦ ꯀꯔꯤꯒꯤꯅꯣ ꯈꯪꯗꯦꯅꯦ
ꯑꯗꯨꯗꯨ ꯃꯍꯥꯗꯦꯕ
ꯑ ꯍꯜꯂꯣ
ꯑꯏꯕ ꯅꯣꯏ ꯂꯣꯝꯗꯁꯨ
ꯉꯁꯥꯏ ꯑꯩ ꯆꯨꯔꯝꯃꯦ
ꯑꯩ
ꯎꯝ ꯑ ꯍꯜꯂꯣ ꯅꯪꯒꯤ ꯈꯣꯟꯗꯣ ꯇꯥꯗꯦꯕ ꯇꯥꯎ
ꯑ ꯑꯩꯗꯤ ꯇꯥꯏꯌꯦ
ꯅꯪ ꯅꯈꯣꯟꯗꯣ ꯃꯔꯛ ꯃꯔꯛꯇ ꯀꯩꯅꯣ ꯍꯧꯖꯤꯛ ꯇꯥꯔꯦ ꯍꯧꯖꯤꯛꯇꯤ ꯇꯥꯔꯦ
ꯌꯥꯝ ꯅꯪꯒꯤ ꯈꯣꯟꯖꯦꯜꯗꯣ
ꯍꯣꯏ ꯍꯣꯏ ꯍꯣꯏ
ꯎ ꯊꯞꯄ ꯋꯥꯅꯤꯗ
ꯅꯦꯠꯋꯥꯛ ꯅꯦꯠꯋꯥꯛ ꯑꯣꯏꯔꯕꯅꯤ ꯅ ꯃꯁꯥ ꯃꯁꯥꯏꯁꯨ ꯃꯤ ꯃꯤꯅꯗꯤ ꯁꯨꯃꯥꯏꯅ ꯇꯧꯋꯦ ꯍꯥꯏꯌꯦꯕꯀꯣ
ꯎꯝ
ꯑꯗꯨꯗꯤ ꯈꯪꯗ꯭ꯔꯦ ꯑꯩꯁꯨ
ꯑ ꯑꯣ ꯑꯗꯨ ꯀꯩꯁꯨ ꯅꯠꯇꯦꯗ ꯃꯇꯝꯕꯨ ꯂꯣꯏꯒꯦ ꯂꯣꯏꯁꯅꯨ ꯅ ꯀꯇ꯭ꯔꯥ ꯋꯥꯔꯤ ꯁꯍꯥꯏ ꯂꯣꯏꯔꯦꯅꯦ ꯅꯠꯇ꯭ꯔ
ꯃꯥꯅꯦ ꯃꯥꯅꯦ
ꯍꯝ
ꯏꯇꯥꯎꯗꯤ ꯂꯧꯕꯨꯛ ꯨꯝꯕ ꯀꯩꯝ ꯇꯧꯗꯕ꯭ꯔꯣ ꯍꯟꯗꯛꯇꯤ
ꯑꯁ ꯑꯩꯈꯣꯏ ꯂꯣꯝꯗꯗꯤ ꯆꯤꯡꯗꯅꯤ ꯍꯥꯏꯕꯅꯦ ꯌꯥꯝꯗꯕ ꯊꯕꯛ
ꯇꯂꯦ ꯊ ꯄꯕꯥꯥꯏꯒꯁꯦꯒꯣ ꯍꯦꯛ ꯊꯕꯛ ꯉꯥꯏꯔꯕ ꯑꯗꯨꯝ ꯁꯤꯔꯒ ꯆꯞ ꯃꯥꯟꯅꯔꯦꯗꯤ
ꯍꯣꯏ ꯕ ꯑꯁ ꯈꯪꯗ꯭ꯔꯦꯗ ꯑꯩꯈꯣꯏꯒꯨꯝꯕ ꯃꯤꯒꯤꯗꯃꯛꯇꯁꯨ
ꯊꯕꯛ ꯃꯆꯥ ꯃꯆꯥ ꯑꯣꯏꯔꯁꯨ ꯄꯤꯕꯤꯔꯗꯤ ꯐꯗꯧꯕ ꯑꯁꯤ ꯁꯔꯀꯥꯔꯁꯤꯁꯨ ꯒ꯭ꯌꯥꯟ ꯇꯥꯗ꯭ꯔꯦꯗ
ꯅꯨꯡꯉꯥꯏꯕ ꯀꯥꯡꯕꯨꯅ ꯍꯦꯟꯅ ꯍꯦꯟꯅ ꯅꯨꯡꯉꯥꯏꯕ ꯑꯋꯥꯕ ꯀꯥꯡꯕꯨ ꯑꯩꯈꯣꯏꯒꯨꯝꯅ ꯍꯦ ꯍꯦꯟꯅ ꯋꯥꯁꯤ ꯂꯥꯞꯄ
ꯎꯝ ꯆꯨꯝꯃꯦ ꯁꯤꯃꯗꯤ
ꯂꯥꯁ ꯁꯤ ꯇꯧꯅꯤ ꯑꯗꯥ ꯇꯧꯅꯤ ꯑꯗꯨ ꯇꯧꯅꯤ ꯑꯗꯥ ꯇꯧꯅꯤ ꯍꯥꯏꯅꯤ ꯍꯩꯇ ꯂꯣꯏꯔꯕ ꯀꯧ ꯃꯣꯏ ꯅꯤꯡꯁꯤꯡ ꯕꯤꯄꯠꯇꯦꯅꯦ ꯑꯗꯨꯒ ꯀꯩꯗꯧꯔꯨꯅꯤ ꯁꯤꯗꯕꯗꯤ ꯌꯥꯗꯕꯅꯤꯅ ꯍꯤꯡꯅꯕ ꯍꯥꯏꯅ ꯄꯥꯡꯇꯧ ꯇꯧ ꯄꯥꯡꯍꯤꯡ ꯍꯤꯡ ꯂꯣꯏꯔꯦꯅꯦ ꯍꯥ
ꯑ ꯎꯝ ꯑꯗꯨꯃꯏ ꯇꯧꯔꯒ ꯂꯣꯏꫪ‌ꯦ ꯀꯩꯅꫭ
ꯑ ꯍꯟꯗꯛꯀꯤ ꯐꯨꯠꯕꯣꯜꯗꯣ
ꯎꯝ
ꯐꯨꯠꯕꯣꯜꯁꯤ ꯑꯩꯒꯤꯗꯃꯛꯇꯗꯤ ꯏꯁꯄꯦꯟ ꯐ꯭ꯔꯥꯟꯁ ꯑꯥꯔꯖꯦꯟꯇꯤꯅꯥ ꯑꯁꯤ ꯑꯍꯨꯝꯅ ꯀꯥꯔꯗꯤ ꯂꯣꯏ ꯌꯥꯔꯦꯗ
ꯍꯣꯏ ꯑꯩꯁꯨ ꯑꯗꯨꯃꯥꯏꯅ ꯈꯜꯂꯝꯕꯅꯦ ꯆꯞ ꯃꯥꯟꯅꯅ
ꯀ ꯀꯔꯤ ꯋꯥꯈꯜ ꯄꯨꯔ ꯁꯤ ꯑꯅꯤꯁꯨ ꯑꯗꯨꯝ ꯆꯞ ꯃꯥꯟꯅꯕ꯭ꯔꯅꯦꯀꯣ
ꯍꯣꯏ ꯍꯣꯏ ꯎꯝ ꯑꯩꯈꯣꯏ ꯃꯦꯁꯤ ꯐꯦꯟꯁ ꯑꯣꯏꯕꯩꯅꯦꯕ
ꯑ ꯑꯗꯨ ꯁꯣꯏꯗ꯭ꯔꯦ ꯑꯗꯨ ꯑꯗꯨꯗꯤ ꯃꯦꯁꯤ ꯍꯥꯏꯗꯤ ꯑꯗꯨꯝ ꯅꯨꯡꯁꯤꯕ ꯖꯥꯅꯤꯗ ꯃꯁꯛꯇꯣ
ꯎꯝ ꯃꯁꯛꯁꯨ ꯅꯨꯡꯁꯤꯕ ꯑꯃ ꯊꯣꯛꯑꯦ ꯑꯗꯨꯒ ꯕꯣꯜꯁꯨ ꯍꯩꯌꯦ ꯃꯥꯅ ꯌꯦꯡꯉꯣ ꯍꯧꯖꯤꯛ ꯃꯥꯅ ꯒꯣꯜ ꯆꯟꯗꯦ ꯇꯔꯦꯠꯅꯦ ꯐꯥꯒꯤ ꯅꯠꯇ꯭ꯔꯦꯕ ꯃꯥ ꯆꯍꯤꯒ ꯍꯥꯏꯔꯗꯤꯒꯣ
ꯆꯨ ꯆꯨꯝ‌ꯦ
ꯍꯧꯖꯤꯛ ꯑ ꯀꯩꯅꯣ ꯑꯍꯟ ꯃꯌꯥꯝ ꯌꯥꯎꯋ‌ꯦꯕ
ꯍꯣꯏ
ꯔꫭꯅꯜꯗꫭ ꯀꯔꯤ
ꯑꯩꯗꯤ ꯀ꯭ꯔꯤꯒ꯭ꯔꯅꯦ ꯔꯣꯅꯥꯜꯗꯣꯁꯤ ꯀꯩꯝꯇ ꯅꯨꯡꯁꯤꯗꯤꯅꯦ
ꯑꯩꯁꯨ ꯑꯩꯁꯨ ꯆꯞ ꯃꯥꯟꯅꯩ ꯏꯇꯥꯎ ꯆꯞ ꯃꯥꯟꯅꯩ ꯅꯨꯡꯁꯤꯕ ꯐꯥꯎꯗꯦꯕ ꯑꯩꯁꯨ ꯃ‌ꯦꯁꯤꯄꯥꯠ
ꯑꯒ ꯀ꯭ꯔꯤ ꯃꫭꯡ ꯁꯨꯃꯥꯏꯅ ꯑ ꯂꯦꯞꯄ ꯆꯣꯡꯕ ꯁꯥꯕꯗꯣ ꯌꯥ ꯍꯥꯏꯅ ꯑꯗꯨ ꯌꯦꯡ ꯊꯤꯕꯗꯨ ꯂꯣꯏꯔꯦ ꯑꯩꯗꯤ
ꯁꯨꯏ ꯍꯥꯏꯕꯗꯨꯔꯣ
ꯑꯁ ꯀꯔꯤ ꯀꯔꯤ ꯈꯨꯠꯆꯣꯡꯅꫭꯅꯦ ꯑꯗꯨ ꯅꯠꯇ꯭ꯔꯣ
ꯍꯣꯏ ꯃꯥꯅꯤ ꯃꯥꯅꯤ
ꯃꯦꯁꯤꯗꯤ ꯅꯨꯡꯁꯤꯕꯗꯤ ꯀꯩꯅꯣ ꯍꯥꯏꯕ ꯀꯥꯟꯗ ꯑꯕꯣꯛ ꯑꯩ ꯒꫭꯜ ꯆꯜ ꯂ‌ꯦ ꯂ‌ꯦ ꯍꯥꯏꯀꫭ ꯑ ꯃꯊꯛꯇ ꯃ ꯈꯨꯠꯁꯤ ꯀ ꯍꯥꯏꯁꯤꯔꯥ ꯌꯦꯡꯈꯂꯀꯥꯟꯗ ꯇꯧꯕꯗꯨ
ꯆꯝꯁꯨ ꯆꯝꯃꯦꯕꯀꯣ ꯃꯥ ꯀꯩꯅꯣ ꯇꯧꯕ ꯁꯤꯡꯁꯦ ꯌꯥꯝ ꯆꯝꯃꯦꯕ ꯃꯤꯁ
ꯑꯗꯨꯒꯤꯗꯃꯛꯇꯅꯦ ꯑꯩꯅ ꯄꯥꯝꯃꯤꯁꯦ ꯃꯥꯁꯦ ꯌꯥꯝ ꯆꯝꯕꯒꯤ ꯑꯗꯨꯒ
ꯌꯥꯝꯦꯝ ꯆꯃꯦ
ꯎꯝ ꯁꯣ ꯁꯣꯒꯨꯝꯕ ꯀꯩꯝ ꯇꯧꯗꯦꯕ ꯃꯥꯗꯤ ꯌꯥꯝ ꯏꯆꯝ ꯆꯝꯅ ꯍꯤꯡꯕ ꯃꯤꯅꯦꯕ
ꯑꯥ ꯑꯗꯨꯗꯤ ꯃꯤ ꯌꯥꯝ ꯅꯨꯡꯁꯤ ꯇꯦ
ꯑꯦ ꯁꯤꯗꯤ ꯌꯥꯝ ꯅꯨꯡꯁꯤꯩꯗ ꯑꯗꯨ ꯑꯣꯏꯔꯁꯨ ꯍꯟꯗꯛꯇꯤ ꯑꯩ ꯎꯝ ꯂꯥꯁꯅꯦ ꯂꯥꯁꯅꯦ
ꯇꯣ ꯑꯗꯨꯒꯤꯗꯃꯛꯇꯁꯨ ꯍꯦꯟꯅ ꯅꯨꯡꯁꯤꯅꯦꯔꯣ ꯉꯁꯤꯁꯦꯅꯦ
ꯎꯝ
ꯑꯦ ꯅꯃ ꯅꯦꯃꯗꯤ ꯅꯦꯃꯗꯤ ꯐꯖꯅ ꯔꯤꯇꯥꯌꯔ ꯄꯤꯈ꯭ꯔꯦꯅꯦ ꯏꯟꯇꯔꯅꯦꯁꯅꯦꯜ ꯃꯥ ꯗꯤꯀ꯭ꯂꯦꯌꯔ ꯇꯧꯔꯤꯅꯦ ꯀꯣ
ꯃꯥ ꯎꯝ ꯃꯣꯏ ꯐꯁ ꯅꯣꯔꯋꯦꯗ ꯄꯣꯛꯕ ꯋꯥꯅꯦꯗ ꯃꯣꯏ ꯗꯥꯎ ꯂꯩꯇꯦꯕ
ꯅꯧꯎ ꯂꯩꯩꯇꯩ ꯑꯗ ꯅꯦꯝꯃ ꯁꯤꯁꯨꯨ ꯔꯣꯂꯤꯡ ꯇꯧꯕꯗꯣ ꯍꯩꯕꯅꯤ ꯑꯇꯩꯗꯤ ꯑꯩꯗꯤ ꯀꯩꯝ ꯐꯖꯕ ꯎꯗꯦꯗ
ꯑꯩꯅ ꯅꯦꯃꯥꯔꯁꯦ ꯑꯃꯨꯛ ꯄꯥꯝꯕꯁꯦ ꯃꯥꯒꯤ ꯀꯩꯅꯣ ꯏꯁꯀꯤꯜꯗꯣ ꯑꯃꯨꯛ ꯄꯥꯡꯕꯕꯨꯣ
ꯎꯝ
ꯑꯗꯨꯒꯤ ꯌꯥꯝ ꯄꯥꯝꯃꯦꯕ ꯃꯥꯁꯨ ꯃꯦꯁꯤꯁꯨ ꯄꯥꯝꯃꯦ
ꯑꯗꯨꯕꯨꯗꯤ ꯍꯩꯌꯦ ꯑꯗꯨ ꯃꯥꯁꯤ ꯇꯨꯃꯟꯕ ꯇꯨꯒꯤꯀꯣ ꯍꯦꯛ ꯈꯤꯇꯪ ꯁꯣꯛꯄꯗ ꯍꯦꯛꯇ ꯂꯣꯡꯅ ꯇꯨꯕ ꯇꯨꯕ ꯃꯑꯣꯡꯗ ꯑꯗꯨ ꯏꯈ꯭ꯔꯗꯤ ꯑꯩ ꯇꯟꯕ ꯋꯥꯔꯤꯔꯤꯕꯅꯤ ꯍꯧꯖꯤꯛ ꯃꯤꯦꯁꯤ ꯍꯣꯏꯗꯤ ꯃꯥꯕꯨ ꯁꯧꯁꯨ ꯌꯥꯝꯅ ꯅꯥꯕ ꯅꯠꯇ꯭ꯔꯗꯤ ꯃꯥꯁꯤꯨ ꯇꯨ ꯄꯨꯟꯗꯦꯕ
ꯍꯣꯏ ꯍꯣꯏ
ꯎꯝ ꯈꯦꯠꯅꯕ ꯑꯗꯨꯅꯤꯗ
ꯌꯥꯝ ꯍꯟꯗꯛꯁꯨ ꯂꯥꯏꯕꯛ ꯐꯔꯗꯤ ꯍꯥ
ꯍꯥꯥ
ꯀ ꯀꯩꯕ
ꯀꯅꯥ ꯍꯥꯏ
ꯚ ꯏꯇꯥꯎ ꯅꯪ ꯈꯣꯟ ꯇꯥꯗ꯭ꯔꯤꯅꯦ ꯇꯔꯕ
ꯇ
ꯅꯪ ꯅꯦꯠꯋꯥꯛꯗꯣ ꯅꯨꯡꯉꯥꯏꯇꯕ ꯃꯥꯜꯂꯦ ꯈꯤꯇꯪ
ꯎꯝ ꯆꯞꯄꯦꯕ ꯁꯣꯝꯗꯁꯨ
ꯍꯜꯂꯣ ꯑ ꯁꯤꯖꯤꯗꯤ ꯇꯥꯔꯕ
ꯑꯦ ꯍꯧꯖꯤꯛꯇꯤ ꯐꯖꯅ ꯇꯥꯔꯦ ꯑꯃꯨꯛꯀ
ꯑ ꯃꯦꯁꯤ ꯀꯥꯕꯨꯣ ꯑꯣꯏ ꯁꯅꯨꯗ ꯀꯣ
ꯑꯣ ꯍꯣꯏ ꯌꯥꯝ ꯀꯥꯕꯁ